ꯍꯥꯎ ꯑꯣ ꯇꯥꯔꯦ꯫ ꯇꯥꯔꯦ ꯅꯦꯠꯋꯥꯛꯁꯦ ꯈꯔ ꯅꯨꯡꯉꯥꯏꯇꯕ꯭ꯔꯥ ꯈꯪꯗꯦꯅꯦ ꯑꯍꯥꯟꯕꯗ꯫
ꯍꯣꯏ ꯍꯥꯏꯐꯦꯠꯇꯪ ꯇꯥꯗꯕꯤꯗ ꯇꯧꯔꯝꯃꯦ ꯑꯍꯥꯟꯕꯗ꯫
ꯑꯥ ꯑꯥ ꯍꯧꯖꯤꯛꯄꯨꯗꯤ ꯐꯖꯅ ꯇꯥꯔꯦ꯫ ꯀꯔꯝ ꯀꯔꯝ ꯇꯧꯔꯤ꯫ ꯒꯦ
ꯏꯆꯦ ꯁꯨꯝ ꯂꯩꯔꯤꯗ ꯁꯥꯅ ꯁꯥ ꯕꯅꯦ ꯇꯧꯐꯝ ꯂꯥꯛꯐꯝ ꯑꯃ ꯏꯈꯪ ꯈꯪꯗꯦ꯫ ꯇꯧꯔꯤꯁꯦ
ꯑꯥꯎ ꯑꯉꯝꯕꯗꯒꯤ ꯁꯥꯒꯠꯂꯛꯄꯁꯤꯁꯨ ꯁꯥꯏꯅꯦ ꯐꯖꯅ꯫
ꯃꯟꯅꯦ ꯏꯆꯦ ꯃꯅꯥ ꯃꯁꯤꯡ ꯆꯥꯕꯗꯤ ꯀꯃꯥꯏꯅ ꯇꯧꯔꯤꯒꯦ ꯍꯧꯖꯤꯛꯀꯥꯟꯁꯤꯕꯣ꯫
ꯍꯧꯖꯤꯛꯀꯥꯟꯁꯦ ꯀꯥꯡꯁꯣꯏꯒꯨꯝꯕ ꯏꯔꯣꯟꯕꯒꯨꯝꯕꯅ ꯈꯔ ꯍꯥꯎꯋꯦ ꯁꯧꯒ꯭ꯔꯤꯒꯨꯝꯕꯁꯦ꯫ ꯑꯗꯣ ꯑ ꯁꯧꯒ꯭ꯔꯤꯒꯨꯝꯕꯁꯤꯗꯤ ꯑꯗꯨꯝ ꯆꯥꯕ ꯌꯥꯏꯗꯅ꯫ ꯑꯇꯩ ꯃꯅꯥ ꯃꯁꯤꯡꯁꯤ ꯀꯩꯊꯦꯜꯗꯒꯤ ꯂꯩꯔꯛ ꯄꯁꯦ ꯂꯩꯔꯛꯄꯒꯅꯦ ꯄꯠꯂꯦ ꯀꯃꯥꯏ ꯇꯧꯏꯅꯣ ꯈꯪꯗꯦ ꯍꯤꯗꯥꯛ ꯌꯥꯝꯅ ꯍꯥꯞꯄꯔꯥ꯫ ꯑꯗꯨꯅ ꯃꯅꯥ ꯃꯁꯤꯡꯖꯤꯡꯖꯦ ꯑꯩꯈꯣꯏꯗꯤ ꯍꯤꯡꯒꯣꯜꯁꯨ ꯄꯪꯆꯥꯎ ꯆꯥꯎꯕ ꯅꯠꯇꯕꯅꯤꯅꯅꯦ ꯃꯔꯥꯡ ꯀꯥꯏꯅ ꯊꯥꯕ ꯌꯥꯗꯦꯗꯣ ꯃꯔꯣꯏ ꯃꯄꯥꯡ ꯈꯔ ꯌꯦꯟꯗꯦꯝ ꯈꯔ ꯁꯧꯒ꯭ꯔꯤ ꯈꯔ꯫ ꯑꯗꯨꯃꯥꯏꯅ ꯊꯥꯏꯌꯦ ꯑꯗꯨꯁꯨ ꯑꯗꯨꯗꯅ ꯆꯥꯃꯟꯕꯒꯤꯁꯨ ꯆꯥꯅꯤꯡꯗꯕꯅꯤꯅꯅꯦ꯫ ꯀꯩꯊꯦꯟꯗꯒꯤ ꯊꯣꯛꯑꯒ ꯂꯩꯌꯦ ꯂꯩꯕ ꯏꯟꯁꯥꯡ ꯀꯤꯖꯩꯌꯦꯕꯣ ꯆꯥꯗꯨꯕ
ꯃꯥꯅꯤꯅꯦ ꯑꯈꯣꯏꯁꯨꯅꯦ ꯍꯟꯖꯥꯡꯗꯤꯅꯦ ꯌꯥꯝ ꯊꯥꯗꯦ ꯄꯥꯂꯤꯗ ꯍꯋꯥꯏ ꯈꯔꯗꯤ ꯊꯥ ꯃꯥꯜꯂꯦ ꯍꯋꯥꯏꯗꯨꯅ ꯆꯥꯗꯅ ꯅꯨꯡꯇꯤꯒꯤꯁꯨ ꯆꯥꯅꯤꯡꯟꯒꯦꯗꯣ ꯏꯆꯦ
ꯃꯥꯅꯦ
ꯑꯗꯨꯅ ꯑꯈꯣꯏꯖꯨꯅꯦ ꯍꯤꯟꯖꯥꯡꯗꯣ ꯃꯅꯥ ꯃꯁꯤꯡ ꯄꯦꯟꯗꯤ ꯈꯔ ꯂꯩꯔꯤꯅꯤ ꯑꯗꯨ ꯑꯣꯏꯔꯁꯨ ꯏꯆꯦꯅ ꯍꯨꯖꯤꯛꯇ ꯍꯥꯏꯈꯤꯗꯣ ꯍꯤꯗꯥꯛ ꯉꯥꯛꯇ ꯀꯥꯞꯄꯅꯤꯅꯅꯦ ꯑꯈꯣꯏꯖꯨ ꯂꯩꯗꯧꯕꯕꯨ ꯀꯤ
ꯑꯗꯨꯅꯦ ꯁꯥꯒꯠꯂꯛꯄꯁꯤꯗ ꯀꯩꯅꯣꯅꯦ ꯍꯋꯥꯏꯖꯥꯔ ꯆꯥꯔꯨꯕꯗꯒꯤ ꯄꯥꯎꯗ ꯉꯔꯥꯡ ꯍꯥꯏꯈꯤꯕꯗꯨꯕꯨ ꯏꯃꯨꯡꯗꯨꯃ ꯄꯨꯂꯞ ꯑꯣꯕꯒ ꯀꯩꯅꯣ ꯇꯧꯕ ꯇꯧꯗꯅ ꯑ ꯗꯣꯛꯇꯔꯗ ꯄꯨꯈꯠꯅꯩ ꯍꯥꯏꯅꯦ ꯑꯃꯗꯤ ꯌꯥꯝ ꯀꯟꯅ ꯑꯅꯥꯕꯗꯨ ꯀꯟꯅ ꯂꯩꯀꯟꯅꯔꯤ ꯒꯥꯅ ꯑꯗꯨꯃꯥꯏꯅ ꯍꯥꯏ ꯈꯪꯗꯦ ꯀꯤꯕ ꯑꯃ ꯌꯥꯎꯏꯀꯣ ꯆꯤꯟꯖꯥꯛꯁꯤꯗꯅꯦ ꯃꯣꯏꯅ ꯇꯧꯔꯤꯁꯦ ꯎꯝ ꯉꯥꯔꯤ ꯅꯝꯕ ꯗꯁꯨ ꯌꯨꯔꯤꯌꯥ ꯍꯥꯞꯄꯦ ꯍꯥꯏꯔꯤꯅꯦ ꯁꯣꯏꯕꯨꯝꯒ ꯅꯝꯕꯁꯤꯁꯨ
ꯍꯣꯏ ꯏꯆꯦ ꯑꯃꯥꯏꯅ ꯇꯥꯏꯌꯦ
ꯑꯗꯨꯅꯤ ꯇꯧꯔꯤꯁꯦ ꯀꯩꯅꯣ ꯈꯪꯗꯦꯅꯦ ꯃꯅꯥ ꯃꯁꯤꯡ ꯆꯥꯔꯒ ꯍꯛꯆꯥꯡ ꯐꯩꯌꯦꯅ ꯍꯥꯏꯅꯕꯗꯣ ꯀꯤꯖꯔꯦ ꯃꯅꯥ ꯃꯁꯤꯡ ꯆꯥꯔꯒꯅ ꯍꯦꯟꯅ
ꯃꯥꯅꯦ
ꯑꯗꯒꯤꯗꯤ ꯉꯥ ꯍꯥꯏꯔꯣ ꯉꯥꯁꯤꯡꯁꯤꯁꯨ ꯐꯥꯝ ꯇꯧꯕꯁꯤꯁꯨ ꯃꯆꯥꯛ ꯊꯥꯛꯑꯦ ꯍꯥꯏꯔꯤꯅꯦ
ꯍꯣꯏ ꯏꯆꯦ ꯃꯣꯏꯁꯨ ꯊꯨꯅ ꯆꯥꯎꯔꯒ ꯊꯨꯅ ꯌꯣꯟꯅꯕꯅꯦꯅ
ꯑꯗꯨꯅꯦ ꯈꯪꯗꯦꯉꯣ ꯍꯥꯔꯁꯤꯅꯅꯦ ꯆꯥꯏꯗꯕ ꯆꯤꯟꯖꯥꯛ ꯑꯝꯇ ꯂꯩꯇꯔꯦ ꯇꯧꯔꯤꯁꯦ
ꯃꯥꯅꯦ ꯑꯗꯒꯤꯅꯦ ꯏꯆꯦ ꯂꯩꯕꯥꯛꯀꯤꯁꯨ ꯋꯥꯔ ꯄꯣꯠꯅꯤ ꯉꯥ ꯊꯥꯛꯄ ꯃꯤꯅ ꯉꯥ ꯌꯣꯟꯕ ꯁꯤꯠꯇꯕꯒꯤ ꯃꯊꯥ ꯁꯥꯕꯁꯤꯁꯨꯅꯦ ꯃꯊꯥ ꯁꯥꯈ꯭ꯔꯖꯥꯠꯅꯤ ꯑꯗꯒꯤ ꯑ ꯄꯩꯁꯥ ꯃꯔꯣꯟ ꯑꯃ ꯍꯦꯟꯀꯠꯅꯔꯛꯄꯅꯦ
ꯎꯝ
ꯒ꯭ꯌꯥꯟ ꯃꯦꯟ ꯇꯥꯕ ꯖꯥꯠ ꯅꯠꯇꯦ ꯇꯧꯔꯤꯁꯦ ꯃꯅꯥ ꯃꯁꯤꯡ ꯆꯥꯔꯦ ꯀꯤꯖꯩ ꯉꯥ ꯆꯥꯔꯦ ꯀꯤ ꯏꯆꯦ ꯒ꯭ꯌꯥꯟ ꯃꯦꯟ ꯑꯃ ꯇꯥꯗꯦ ꯇꯧꯔꯤꯁꯦ꯫
ꯀꯔꯤꯕꯨ ꯆꯥꯗꯣꯕꯅꯣ ꯈꯪꯗ꯭ꯔꯦ ꯇꯧꯔꯤꯁꯦ꯫
ꯑꯗꯨꯅꯦ ꯆꯥꯗ ꯌꯥꯥꯗ ꯈꯔ ꯆꯥꯔꯤ ꯇꯧꯔꯤꯁꯦ꯫
ꯎꯝ ꯑꯗꯨꯅꯦ ꯃꯣꯏꯅ ꯑꯣꯔꯒꯥꯅꯤꯛ ꯑꯣꯔꯒꯥꯅꯤꯛ ꯑꯣꯔꯒꯥꯅꯤꯛꯁꯤꯐꯧꯗ ꯑꯩꯗꯤꯅꯦ ꯊꯥꯖꯔꯛꯇ꯭ꯔꯦ꯫
ꯃꯥꯅꯦ ꯑꯗꯨꯗꯣ ꯐ꯭ꯔꯦꯁ ꯑꯣꯏꯅ ꯊꯝꯅꯕꯅꯦ ꯆꯥꯏꯔꯝꯕꯁꯨ ꯈꯪ ꯄꯣꯠꯇꯦ꯫
ꯑꯩꯈꯣꯏ ꯏꯃꯤꯠꯁꯤꯅ ꯎꯕ ꯅꯠꯇ꯭ꯔꯦꯗꯣ
ꯃꯟꯅꯦ
ꯍꯧꯖꯤꯛꯁꯦ ꯈꯪꯗꯦ ꯑꯗꯨꯅ ꯑꯣ ꯂꯤꯔꯒ ꯊꯝꯕ ꯌꯥꯕ ꯃꯅꯥ ꯃꯁꯤꯡ ꯀꯩ ꯀꯔꯥꯗꯤ ꯊꯝꯍꯧꯒꯦ꯫
ꯎꯝ
ꯑꯩꯗꯤ ꯌꯣꯡꯆꯥꯛ ꯈꯔ ꯄꯣꯡꯝꯕꯒꯤ ꯀꯥꯟꯗꯣ ꯑꯗꯨꯗ ꯂꯩꯁꯤꯜꯂꯒꯅꯤ ꯌꯣꯡꯆꯥꯛ ꯈꯔ ꯐꯧꯍꯧꯔꯦ꯫
ꯑꯥ
ꯑꯗꯒꯤꯗꯤ ꯎꯆꯤꯅꯥꯗꯣ ꯑꯗꯨ ꯈꯔꯒ ꯀꯪꯍꯜꯍꯧꯋꯦ
ꯏꯆꯦꯗꯤ ꯀꯥꯟꯅꯕ ꯄꯣꯠ ꯉꯥꯛꯇꯅꯤ ꯏꯆꯦꯅ ꯊꯝꯍꯧꯔꯤꯁꯤꯗꯤ
ꯑꯥꯎ ꯃꯇꯝ ꯅꯠꯇ꯭ꯔꯀꯥꯟꯗꯅꯦ ꯆꯥꯅꯕꯅꯦꯗꯅ꯫ ꯍꯥꯏꯗꯤ ꯍꯦꯛꯇ ꯌꯣꯡꯆꯥꯛꯀꯨꯝꯕꯕꯁꯤ ꯁꯤꯗꯤ ꯑꯗꯨꯝ ꯑꯩꯈꯣꯏꯗꯤ ꯄꯥꯝꯃꯤꯗꯣ꯫ ꯑꯗꯨꯅ ꯑꯗꯨꯃꯥꯏꯅ ꯇꯧꯗꯅ ꯈꯔ ꯇꯧꯁꯤꯜꯍꯧꯋꯦ ꯀꯪꯍꯟꯍꯧꯋꯦ
ꯎꯝ ꯏꯆꯦ ꯉꯥꯒꯗꯤ ꯈꯔ ꯌꯥꯏꯍꯧꯗꯕ꯭ꯔꯣ꯫
ꯉꯥꯗꯣ ꯈꯔꯗꯤ ꯌꯥꯏꯍꯧꯋꯦ ꯄꯪꯌꯥꯝ ꯌꯥꯝꯅꯗꯤ ꯌꯥꯏꯍꯧꯗꯔꯦ ꯑꯩꯁꯦ꯫
ꯉꯥꯁꯤꯁꯨ ꯍꯟꯖꯥꯡ ꯀꯥꯡꯁꯣꯏ ꯊꯣꯡꯕꯁꯤꯁꯨ ꯉꯥ ꯈꯔ ꯍꯦꯛ ꯊꯥꯛꯑꯒꯅ ꯃꯍꯥꯎ ꯍꯦꯛ
ꯃꯍ ꯑꯥꯎ ꯑꯥꯎ ꯊꯣꯛꯣꯏꯑꯦ ꯃꯍꯥꯎ ꯄꯥꯡꯊꯣꯛꯑꯦ ꯑꯗꯨ ꯉꯥ ꯌꯥꯎꯗ꯭ꯔꯗꯤ ꯆꯥꯅꯤꯡꯗꯦ ꯑꯗꯨꯅ ꯀꯩꯊꯦꯜꯁꯤꯗ ꯉꯥꯁꯤꯁꯨꯅꯦ ꯇꯥꯡꯈꯤꯕꯁꯤꯅ ꯇꯥꯡꯈꯤꯕꯁꯤꯅ ꯂꯂꯣꯟꯕꯤꯁꯤꯡꯁꯤꯅꯅꯦ ꯊꯥꯛ ꯃꯊꯥꯡ ꯂꯧꯔꯛꯑꯕꯅꯤꯅ ꯑꯌꯨꯛꯇ ꯉꯟꯇꯥ ꯎꯝ ꯉꯟꯇꯥ ꯑꯌꯨꯛ ꯑꯉꯟꯕꯒꯤꯗꯨꯗ ꯆꯠꯂꯒꯅꯅꯦ ꯃꯅꯥ ꯃꯁꯤꯡ ꯂꯩꯕ ꯉꯥ ꯆꯥꯛ ꯂꯩꯕꯁꯤꯁꯨ ꯀꯩꯊꯦꯜꯁꯤ ꯈꯔ ꯅꯨꯡꯉꯥꯏꯌꯦ ꯅꯨꯡꯗꯥꯡ ꯋꯥꯏꯔꯝ ꯅꯨꯡꯊꯤꯟ ꯌꯧꯁꯤꯜꯂꯛꯄꯁꯤꯅꯦ ꯂꯩꯕꯁꯦ ꯅꯨꯡꯉꯥꯏꯇꯦ
ꯃꯣꯏꯅ ꯑꯃꯨꯛꯀ ꯆꯥꯎꯁꯤꯜꯂꯛꯏꯕ
ꯎꯝ
ꯏꯆꯦ ꯁꯨꯃꯥꯏꯅ ꯇꯧꯔꯤꯁꯦ ꯉꯥ ꯌꯣꯟꯕꯤꯈꯩꯁꯨꯅꯦ ꯃꯄꯨꯗꯒꯤ ꯂꯧꯔꯛꯄꯗꯗꯤꯅꯦ ꯃꯣꯏꯅ ꯍꯣꯡ ꯍꯣꯡꯅ ꯃꯌꯥꯝ ꯃꯌꯥꯝ ꯍꯣꯡꯅ ꯂꯧꯔꯛꯇꯣꯏꯅꯤ ꯃꯊꯥꯡ ꯃꯊꯥꯡ ꯂꯧꯕꯗꯨꯅꯅꯦ ꯃꯣꯏꯅ ꯑꯃꯨꯛꯀ ꯆꯥꯎꯕꯩ ꯋꯥꯅꯤ ꯑꯩꯈꯣꯏꯅꯅꯦ ꯌꯣꯟ ꯍꯥꯏꯔꯗꯤꯅꯦ ꯄꯩꯁꯥꯁꯦ ꯍꯣꯡ ꯍꯣꯡꯉꯅꯤ ꯃꯣꯏꯅ ꯂꯧꯗꯣꯏꯁꯦ ꯑꯗꯨꯒ ꯂꯩꯔꯨꯒꯦꯅ ꯍꯥꯏꯔꯗꯤ ꯩꯄꯩꯁ ꯇꯥꯈꯠ ꯇꯥꯈꯠꯇꯅꯤ ꯃꯣꯏꯅ ꯍꯥꯏꯔꯛꯏꯁꯦ
ꯈꯪꯗꯦ ꯇꯧꯔꯤꯁꯦ ꯍꯤꯡꯅꯅꯕ ꯍꯣꯠꯅꯔꯤꯕꯅꯤ ꯑꯗꯨꯏꯁꯨ ꯈꯤꯇꯪ ꯑꯟꯗꯥꯖ ꯑꯃ ꯌꯦꯡꯉꯒ ꯃꯣꯏꯁꯨ ꯍꯥꯏꯔꯗꯤ ꯐꯕ ꯑꯗꯨꯒ ꯍꯥꯏꯔꯨꯔꯒ ꯂꯧꯗ꯭ꯔꯒ ꯇꯣꯛꯎ ꯀꯥꯏꯅ ꯃꯣꯏꯅ ꯑꯃꯨꯛ ꯆꯥꯎꯁꯤꯜꯂꯛꯏꯕꯅꯤꯗꯣ ꯃꯤꯔꯣꯟꯕꯤꯁꯤꯡꯁꯤꯁꯨ
ꯑꯩꯈꯣꯏꯁꯨ ꯍꯤꯡꯅꯤꯡꯉꯤꯅꯤ ꯃꯣꯏꯁꯨ ꯍꯤꯡꯅꯤꯡꯉꯤꯅꯤ ꯈꯔ ꯈꯔ ꯍꯤꯡꯅꯕ ꯅꯠꯇꯕ ꯃꯣꯏꯅ ꯁꯦꯟꯗꯣꯡꯗꯣ ꯈꯔ ꯍꯦꯟꯅ ꯆꯥꯍꯧ
ꯆꯥꯍꯧꯅꯕꯅ ꯇꯧꯔꯅꯤ
ꯑꯗꯒꯤ ꯉꯥ ꯌꯣꯟꯕꯁꯤꯗꯅ ꯍꯣꯏ ꯏꯁꯤꯡ ꯊꯥ ꯊꯥꯗꯅ ꯃꯁꯥ ꯊꯣꯛꯑꯕ ꯉꯥꯗꯨ
ꯎꯝ ꯑꯗꯨꯅꯤ
ꯈꯔ ꯈꯪꯗꯕ ꯃꯤꯅꯒ ꯆꯠꯂꯗꯤ ꯃꯣꯏꯅ ꯍꯦꯛꯇ ꯄꯤꯁꯟꯕꯤꯅꯤ
ꯏꯁꯤꯡ ꯇꯤꯡ ꯅꯤ ꯑꯗꯨ ꯁꯦꯝꯃꯀꯥꯟꯗꯗꯤ ꯎꯝ ꯁꯦꯝꯃꯀꯥꯟꯗꯗꯤ ꯉꯥꯗꯣ ꯃꯁꯥ ꯁꯣꯛꯑꯦꯗꯣ ꯈꯪꯉꯦ ꯆꯥꯕꯗꯁꯨ ꯃꯍꯥꯎ ꯂꯩꯇꯔꯦ ꯈꯪꯗꯦ ꯊꯥꯏꯅꯒꯤ ꯆꯤꯟꯖꯥꯛꯀ ꯃꯍꯥꯎꯁꯦ ꯈꯦꯠꯅꯔꯦꯗ ꯍꯧꯖꯤꯛꯀꯥꯟꯒꯤ ꯆꯤꯟꯖꯥꯛꯁꯦ ꯑꯗꯒꯤꯗꯤ ꯑꯩꯈꯣꯏꯒꯤ ꯁꯤꯗ ꯏꯔꯝꯗꯝꯁꯤꯗ ꯐꯪꯕ ꯄꯣꯠꯊꯣꯛꯅꯁꯨ ꯀꯣꯟꯅꯗꯕꯅꯤꯅ ꯃꯄꯥꯟꯂꯣꯝꯗꯒꯤꯁꯨ ꯃꯌꯥꯝ ꯄꯨꯁꯤꯜꯂꯛꯑꯦꯗꯣ ꯑꯗꯩꯩ ꯄꯨꯁꯤꯂꯛ ꯑꯦ ꯗꯨ ꯀꯩꯅꯣ ꯍꯤꯗꯥꯛ ꯌꯥꯝꯅ ꯍꯥꯞꯄꯤ ꯍꯥꯏꯔꯤꯅꯦ
ꯍꯣꯏꯅꯦ
ꯎꯝ ꯍꯥꯏꯕ꯭ꯔꯤꯠ ꯍꯥꯏꯕ꯭ꯔꯤꯠ ꯑꯅ ꯃꯈꯟ ꯃꯈꯟꯒꯤ ꯑꯦꯟꯁꯥꯡ ꯅꯥꯄꯤ ꯎꯍꯩ ꯋꯥꯍꯩꯁꯤ ꯌꯥꯝ ꯊꯣꯛꯑꯦ ꯍꯧꯖꯤꯛꯁꯦ
ꯑꯥ
ꯑꯗꯣ ꯑꯩꯗꯤꯅꯦ ꯆꯥꯕ ꯀꯤꯖꯗꯅꯅꯦ ꯑꯝꯇ ꯂꯩꯗꯦ ꯀꯩꯊꯦꯜꯁꯤꯗ ꯇꯧꯔꯤꯁꯦ ꯇꯥꯔꯕꯣ ꯗꯕꯨ ꯍꯪꯒꯄꯥꯟ ꯀꯥꯊꯣꯛꯑꯃꯤ
ꯊꯣꯛꯑꯦ ꯍꯥꯏꯌꯦ ꯏꯆꯦ
ꯕꯨ ꯍꯤꯗꯥꯛ ꯀꯥꯞꯄꯤꯔꯥ ꯀꯃꯥꯏꯅ ꯇꯧꯔꯤꯅꯣ ꯈꯪꯗꯦ
ꯈꯪꯗꯦ ꯃꯣꯏꯅꯗꯤ ꯁꯦꯝꯃꯤꯅꯤ ꯍꯥꯏ ꯀꯔꯤꯕꯨ ꯌꯥꯜꯂꯝꯗꯣꯏꯅꯣ ꯈꯣꯏꯁꯨ ꯈꯪꯗꯦ
ꯎꯝ ꯑꯗꯨꯅꯦ ꯍꯩꯅꯧꯀꯥꯁꯦ ꯃꯇꯝ ꯅꯠꯇꯕꯗ ꯑꯃꯨꯟꯕꯀꯥꯁꯦ ꯌꯣꯜꯂꯤꯦ ꯀꯔꯝꯍꯥꯏꯅ ꯇꯧꯔꯒ ꯄꯨꯊꯣꯛꯂꯛꯏꯕꯅꯣ ꯈꯪꯗꯦꯕ
ꯃꯥꯅꯦ ꯑꯗꯨꯁꯨ ꯍꯤꯗꯥꯛ ꯀꯥꯞꯄꯤꯔꯝꯅꯦ ꯏꯆꯦ
ꯑꯥꯎ ꯀꯤꯔꯦ ꯀꯤꯔꯦ ꯍꯧꯖꯤꯛꯀꯥꯟꯒꯤ ꯆꯤꯟꯖꯥꯛꯁꯦ
ꯃꯥꯅꯦ ꯏꯃꯤꯠꯅ ꯏꯈꯣꯡꯅ ꯎꯗꯕꯁꯦ ꯑꯩꯈꯣꯏꯅ ꯀꯩꯝꯇ ꯊꯥꯖꯅꯤꯡꯉꯥꯏ ꯂꯩꯇ꯭ꯔꯦ ꯍꯧꯖꯤꯛꯀꯥꯟꯗꯤ ꯏꯆꯦ
ꯂꯩꯇ꯭ꯔꯦ ꯂꯩꯇ꯭ꯔꯦ ꯑꯗꯨꯅ ꯑꯩꯈꯣꯏ ꯁ꯭ꯋꯥꯏꯗꯁꯨ ꯏꯟꯁꯥꯡ ꯃꯅꯥ ꯄꯣꯠꯊꯣꯛ ꯃꯌꯥꯝ ꯄꯨꯊꯣꯛꯅꯔꯤꯅꯦ ꯇꯧꯔꯤꯁꯤꯡꯁꯤꯗꯨ ꯍꯥꯔꯁꯦ ꯍꯥꯞꯄꯁꯨ ꯍꯥꯏꯗꯤ ꯇꯤꯟ ꯇꯥꯗꯅꯕ ꯀꯩꯗꯧꯗꯅꯕ ꯑꯗꯨꯒꯨꯝꯕꯗ ꯈꯔ ꯍꯥꯞꯄꯗꯤ ꯐꯕ ꯃꯣꯏꯅ ꯑꯗꯨꯅꯦ ꯆꯥꯎꯅꯕꯅꯦꯅ ꯀꯥꯞꯁꯤꯜꯂꯦ ꯅꯨꯃꯤꯠ ꯁꯨꯗ꯭ꯔꯤꯉꯩꯗ ꯄꯣꯔꯛꯑꯦ ꯌꯣꯜꯂꯦ ꯑꯗꯨꯅ ꯑꯗꯨꯝ ꯍꯥꯏꯗꯤ ꯃꯤꯑꯣꯏꯕꯁꯤꯗꯕꯨ ꯐꯖꯕ ꯑꯍꯥꯎꯗꯨꯒ ꯃꯥꯟꯕꯁꯤ ꯈꯜꯂ ꯂꯩꯅꯤꯡꯉꯤ ꯆꯥꯅꯤꯡꯉꯤꯗꯣ ꯑꯗꯨꯏꯗꯨꯅ ꯇꯧꯔꯤꯁꯦ ꯒꯌ꯭ꯥꯟ ꯑꯝ ꯇꯥꯗꯦꯗ ꯂꯩꯕꯥꯛꯁꯦ
ꯏꯆꯦ ꯆꯥꯛ ꯏꯁꯤꯡꯗꯤ ꯀꯃꯥꯏ ꯇꯧꯔꯦ?
ꯆꯥꯛ ꯏꯁꯤꯡ ꯊꯣꯡꯗꯔꯤꯌꯦ ꯁꯥꯃꯟꯕꯁꯤꯗꯅꯦ ꯈꯔ ꯏꯪꯊꯔꯒ ꯊꯣꯡꯉꯒꯦꯗꯅꯅꯦ ꯂꯩ ꯏꯟꯁꯥꯡ ꯃꯅꯥ ꯃꯁꯤꯡꯗꯤ ꯁꯦꯝꯗꯣꯛꯑꯒ ꯊꯝꯃꯦ ꯏꯔꯣꯟꯒꯦꯗꯅ ꯎꯝ ꯁꯥꯕꯁꯤꯗꯅꯦ ꯏꯔꯣꯟꯕꯒ ꯀꯥꯡꯁꯣꯏꯗꯅ ꯈꯔ ꯆꯥꯕ ꯌꯥꯏ ꯊꯥꯎ ꯉꯧꯕ ꯃꯆꯨ ꯌꯥꯝ ꯊꯥꯛꯄꯁꯦ ꯀꯌꯥ ꯏꯆꯥ ꯆꯥꯅꯤꯡꯗꯦ꯫
ꯍꯣꯏꯅꯦ ꯆꯞ ꯃꯥꯟꯅꯩ ꯇꯧꯔꯤꯁꯦ ꯑꯩꯈꯣꯏꯁꯨꯅꯤ ꯈꯨꯠꯁꯥ ꯊꯤ ꯁꯥꯏꯃꯦ ꯅꯪꯕꫭ ꯍꯟꯇꯛꯁꯤꯅ ꯈꯔ ꯍꯦꯜꯂꯦ ꯁꯥꯕꯁꯦ꯫
ꯍꯦꯅꯦ ꯍꯦꯂꯦ꯫
ꯍꯧꯖꯤꯛ ꯃꯦꯕꯨꯗ ꯉꯥꯏꯔꯤ ꯑꯗꯨꯒ ꯑꯁꯨꯛ ꯌꯥꯝ ꯁꯥꯔꯗꯤ ꯍꯌꯦꯡ ꯖꯨꯂꯥꯏ ꯑꯣꯒꯁꯇ ꯀꯃꯥꯏꯅ ꯇꯧꯗꯣꯏꯅꯣ ꯈꯪꯗꯦ ꯇꯧꯔꯤꯁꯦ꯫
ꯑꯗꯨꯅꯦ ꯑꯗꯨꯅꯦ ꯅꯣꯡꯁꯦ ꯇꯥꯔꯒ ꯈꯔ ꯏꯪꯉꯤ ꯑꯗꯨ ꯅꯣꯡ ꯇꯥꯔꯝꯃꯒ ꯑꯃꯨꯛ ꯍꯥꯡꯗꯣꯛꯂꯛꯄꯁꯤꯗ ꯁꯥꯒꯠꯂꯛꯄꯁꯤꯗꯤ ꯀꯔꯤꯅꯣ꯫ ꯀꯩꯊꯦꯜ ꯀ ꯊꯣꯛꯣꯛꯄ ꯉꯝꯄꯟꯗꯦꯀꯣ ꯅꯨꯡꯁꯥ ꯁꯥꯒꯠꯂꯛꯄꯁꯤꯗ ꯊꯕꯛ ꯑꯃꯒ ꯍꯦꯛ ꯁꯨꯕ ꯉꯝꯗꯦ꯫
ꯃꯥꯅꯤ ꯃꯥꯅꯤ ꯅꯣꯡ ꯇꯥꯔꯦ ꯑꯃꯨꯛ ꯃꯊꯥ ꯁꯥꯏ꯫ ꯂꯝꯕꯤ ꯂꯩꯈꯣꯝ ꯊꯣꯛꯑꯦꯅ ꯍꯧꯖꯤꯛꯅ ꯑꯃꯨꯛ ꯁꯥꯔꯦꯅ ꯆꯠ ꯇꯧꯕ ꯉꯝꯗꯦ꯫
ꯎꯝ ꯑꯗꯩ ꯃꯅꯥ ꯃꯁꯤꯡꯁꯦ ꯈꯔ ꯍꯪꯈꯣꯜ ꯃꯇꯦꯛꯁꯤꯗ ꯊꯥꯖꯤꯟꯒꯦ ꯇꯧꯕꯁꯦ ꯁꯃꯟꯗꯅꯅꯦ ꯃꯄꯥꯟ ꯊꯣꯛꯄ ꯀꯩꯗꯧꯕ ꯑꯃꯠꯇ ꯉꯝꯗꯦ ꯍꯤꯡꯈꯣꯜ ꯁꯝꯕꯟ ꯀꯣꯏꯕꯒ꯫
ꯑꯗꯨꯅꯤ ꯇꯧꯔꯤꯆꯦ ꯆꯞ ꯃꯥꯟꯅꯩ ꯏꯆꯦ꯫ ꯇꯧꯅꯔꯤꯕ ꯃꯌꯥꯝꯁꯦ꯫ ꯍꯣꯏ ꯏꯆꯦ ꯑꯗꯨꯗꯤꯅꯦ ꯃꯊꯪꯗ ꯑꯃꯨꯛ ꯋꯥꯔꯤ ꯁꯥꯟꯅꯔꯁꯤ ꯉꯁꯤꯒꯤꯗꯤꯅꯦ ꯑꯩꯗꯣ ꯆꯥꯛ ꯑꯇ ꯊꯣꯡꯉꯨꯒꯤꯒꯦ꯫
ꯑꯣ ꯊꯣꯡꯗꯣꯛꯑꫭ ꯊꯣꯡꯗꯣꯛꯑꫭ꯫
ꯏꯆꯦꯁꯨꯅꯦ ꯉꯥꯏꯍꯥꯛ ꯄꯣꯊꯥꯔꯣ ꯑꯗꯨꯒ ꯍꯣꯏ ꯍꯣꯏ ꯍꯣꯏ꯫
ꯑ ꯑꯥ ꯐꯔꯦ ꯐꯔꯦ ꯑꯗꯨꯗꯤ ꯊꯝꯃꯦꯀꯣ꯫